ꯍꯜꯂꯣ ꯇꯥꯔꯦ ꯇꯥꯔꯦ ꯑꯁ ꯌꯥꯝ ꯁꯦꯡꯉꯦ ꯌꯥꯝ ꯁꯦꯡꯉꯦ
ꯑꯣ ꯌꯥꯝ ꯐꯔꯦ ꯑꯗꯨꯗꯤ ꯆꯥꯛꯇꯤ ꯂꯧꯈꯠꯈ꯭ꯔꯕ꯭ꯔꯣ
ꯑꯁ ꯑꯩ ꯂꯧꯈꯠꯇ꯭ꯔꯤꯌꯦ ꯗꯥꯏꯇꯤꯡ ꯇꯧꯋꯦ
ꯑꯁ ꯊꯦꯡꯉꯦꯍꯦ ꯂꯧꯈꯠꯂꯣ
ꯗꯥꯏꯇꯤꯡ ꯇꯧꯔꯤꯌꯦ ꯂꯧꯗꯤ ꯂꯧꯈꯠ ꯂꯧꯗꯤ ꯂꯧꯈꯠꯅꯤꯡꯉꯦ ꯑꯗꯣ ꯈꯥꯡꯉꯤꯅꯦ ꯑꯩꯁꯨ ꯐꯖꯅꯤꯡꯕꯒꯤꯀꯣ ꯐꯖꯅꯤꯡꯕꯒꯤ ꯈꯥꯡꯉꯤꯅꯦ ꯑꯩꯁꯦ
ꯑꯣꯛꯁꯥꯗꯣ ꯆꯥꯅꯤꯡꯗ꯭ꯔꯣꯅꯦ
ꯆꯥꯅꯤꯡꯉꯦꯍꯦ ꯍꯥꯏꯔꯛꯀꯅꯣ
ꯑꯁ ꯅꯪꯁꯨ ꯅꯪꯁꯨ ꯗꯨꯀꯥꯟꯗ ꯊꯣꯛꯣꯡꯑꯒ ꯀꯣꯛ ꯀꯦꯖꯤ ꯃꯈꯥꯏ ꯂꯧꯔꯨꯔꯣ ꯑꯗꯨꯒ ꯊꯣꯡꯑꯒ ꯆꯥꯊꯣꯛꯑꯣ
ꯑꯩꯈꯣꯏꯗꯤ ꯌꯥꯝ ꯂꯥꯞꯄꯦ ꯍꯟꯖꯥꯡ ꯂꯧ ꯃꯐꯝ ꯃꯐꯝꯗꯣ ꯑꯗꯨꯒꯤ ꯑꯁ ꯍꯧꯖꯤꯛ ꯃꯝꯁꯨ ꯃꯝꯃꯦ ꯑꯩ ꯊꯣꯛꯄ ꯌꯥꯔꯣꯏꯌꯦ ꯌꯦꯟ ꯌꯦꯟ ꯌꯦꯟ ꯀꯛ
ꯅꯥꯛꯑꯦ
ꯍꯣꯏ ꯅꯪꯒꯤꯗꯤ ꯅꯛꯑꯦꯀꯣ
ꯑꯃꯗ‌ꯣ ꯂꯩꯗꯕꯒꯤ ꯋꯥꯅꯦ ꯃꯅꯥꯗꯣ
ꯑꯩ ꯍꯥꯏꯕꯤꯒꯦ ꯃꯅꯥꯗꯣ ꯎꯝ ꯀꯩꯅꯣ ꯆꯦꯟꯅꯔ ꯀꯔꯤꯅꯔ ꯑꯃ ꯁꯥꯔꯒ ꯆꯠꯂꯣ
ꯆꯦꯅꯗꯤ ꯑꯁ ꯆꯦꯅ ꯁꯦꯝꯃꯒ ꯄꯤꯔꯛꯑꯣ ꯍꯥꯏꯕꯗ ꯄꯤꯔꯛꯀꯗ꯭ꯔꯅꯦ
ꯑꯩꯈꯣꯏ ꯑꯉꯥꯡ ꯑꯣꯏꯔꯤꯉꯩꯗ ꯆꯦꯅꯒꯨꯝꯕ ꯑꯝ ꯃꯅꯥꯅ ꯀꯨꯝꯕ ꯄꯩꯁꯥ ꯁꯥꯔꯒ ꯁꯥꯟꯅꯕꯗꯣ
ꯑꯥꯎ
ꯑꯗꯨꯒꯤ ꯇꯥꯏꯞꯇ ꯇꯧꯔꯒ
ꯑꯩ ꯆꯥꯛꯊꯣꯡꯕꯤ ꯁꯥꯟꯅꯕꯗꯣ
ꯑꯣ ꯑꯁ ꯅꯨꯡꯉꯥꯏꯕꯅꯤꯍꯦ ꯑꯗꯣ ꯑꯩꯈꯣꯏ ꯌꯥꯝ ꯁꯥꯟꯅꯔꯛꯑꯦ ꯅꯣꯏꯁꯨ ꯁꯥꯟꯅꯕ꯭ꯔꯣ
ꯑꯁ ꯁꯥꯟꯅꯗ꯭ꯔꯗꯤ ꯌꯥꯝ ꯁꯥꯟꯅꯔꯛꯑꯗ ꯑꯗꯨꯒ ꯀꯔꯤꯔꯥ ꯅꯣꯡꯃꯥꯡꯈꯥꯒꯤ ꯃꯅꯥꯗꯣ ꯍꯦꯛ ꯑ ꯑꯗꯨꯅ ꯁꯥꯕꯅꯦ
ꯍꯣꯏ ꯑꯗꯨꯅ ꯄꯩꯁꯥ ꯁꯥꯔꯒꯀꯣ ꯑꯁ ꯅꯨꯡꯁꯤꯌꯦ ꯑꯉꯥꯡ ꯑꯣꯏꯔꯤꯉꯩꯗꯣ
ꯎꯝ
ꯑꯩꯈꯣꯏꯗꯤ ꯑꯁ ꯕꯣꯇꯜ ꯃꯈꯨꯝꯒꯨꯝꯕ ꯀꯔꯤ ꯀꯧꯇꯥꯒꯨꯝꯕ ꯇꯥꯕꯁꯤꯡꯗꯣ ꯈꯨꯜꯂꯦꯗꯅ ꯑꯗꯨꯒ ꯂꯩꯕꯥꯛꯇꯣ ꯂꯩꯕꯥꯛꯇꯣ ꯀꯠꯊꯣꯛꯑꯒ ꯁꯥꯔꯅꯦꯕꯀꯣ ꯊꯝꯐꯝꯗꯣ
ꯑ ꯑꯗꯨꯒ ꯀꯩꯅꯣ ꯁꯟꯒꯤ ꯂꯣꯏꯔꯕ ꯃꯐꯝꯗꯨꯗꯒꯤ ꯎꯝ ꯀꯩꯅꯣ ꯀꯩꯅꯣ ꯀꯩꯅꯣ ꯂꯩꯕꯥꯛꯇꯣ ꯑꯃꯨꯛ ꯆꯥꯛ ꯆꯦꯡ ꯁꯥꯟꯅꯕ ꯑꯃꯨꯛ ꯀꯩꯅꯣ ꯇꯧꯔꯨꯔꯒ ꯑꯃꯨꯛ ꯄꯨꯔꯛꯑꯒ ꯑꯁ ꯑꯗꯨꯒ ꯁꯣꯔꯣꯛ ꯂꯝꯕꯤ ꯃꯇꯥꯏ ꯃꯇꯥꯏꯗ ꯃꯅꯥ ꯃꯁꯤꯡ ꯍꯟꯖꯥꯡ ꯅꯥꯄꯤꯒ ꯁꯥꯔꯒ ꯍꯦꯛꯄ ꯆꯠꯄꯗꯣ
ꯑꯩꯈꯣꯏꯗꯤ ꯁꯨꯃꯥꯏꯅ ꯁꯥꯟꯅꯔꯛꯑꯦ ꯍꯣꯏ ꯑꯩꯈꯣꯏꯗꯤ ꯁꯨꯃꯥꯏꯅ ꯑꯩꯈꯣꯏꯗꯤ ꯁꯨꯃꯥꯏꯅ ꯁꯥꯟꯅꯥꯔꯛꯑꯦꯀꯣ ꯑꯩꯈꯣꯏꯗꯤ ꯍꯥꯏꯗꯤ ꯂꯥꯏꯙꯤꯕꯤꯒꯨꯝꯕ ꯑꯩꯈꯣꯏ ꯁꯥꯟꯅꯔꯛꯇꯦꯕ
ꯎꯝ ꯍꯧꯖꯤꯛꯇꯤ ꯃꯄꯥꯟ ꯊꯣꯛꯅꯗ꯭ꯔꯦꯅꯦ
ꯍꯣꯏꯅꯦ ꯏꯁ ꯍꯧꯖꯤꯛꯇꯤ ꯍꯧꯖꯤꯛꯀꯤ ꯍꯣꯏ ꯍꯧꯖꯤꯛꯀꯤ ꯑꯉꯥꯡꯁꯤꯡꯗꯤꯀꯣ ꯃꯤꯡꯁꯦꯟ ꯃꯃꯥꯡ ꯗ ꯑꯗꯨꯝ ꯀꯦꯔꯒ ꯑꯝ ꯐꯤꯔꯣꯟꯜꯒꯨꯝꯕ ꯄꯨꯊꯣꯛꯑꯒ ꯑꯗꯨꯝ ꯂꯤꯠ ꯁꯥꯟꯅꯔꯒ ꯑꯗꯨꯃꯥꯏꯅ ꯑꯗꯨꯒꯨꯝꯕ ꯈꯛꯇ
ꯌꯦꯡꯉꯒ ꯑꯗꯨꯃꯥꯏꯅ ꯂꯣꯏꯅ ꯇꯧꯅꯈ꯭ꯔꯦ ꯑꯁ ꯑꯩꯈꯣꯏ ꯃꯇꯝꯗꯗꯤ ꯐꯤꯔꯣꯟꯜꯈꯩ ꯏꯃꯣꯠ ꯃꯣꯠꯈꯩ ꯌꯨꯝ ꯍꯜꯂꯛꯅꯤꯉꯥꯏ ꯐꯥꯎ ꯈꯪꯗꯦ
ꯏꯃꯣꯠ ꯃꯣꯠꯈꯩ ꯑꯁ ꯑꯩꯈꯣꯏꯗꯤ ꯐꯖꯕꯁꯨ ꯈꯪꯗꯦꯀꯣ ꯍꯥꯏꯕꯗꯤ ꯑꯔꯩ
ꯈꯪꯗꯦ ꯂꯣꯏ ꯁꯦꯒꯥꯏꯔꯒ ꯑꯃꯨꯛ ꯂꯥꯛꯀꯅꯤ
ꯍꯣꯏ ꯂꯩꯕ ꯑꯔꯩ ꯑꯔꯩꯕꯗꯣ ꯍꯦꯛ ꯍꯥꯞꯄꯒꯀꯣ ꯑꯗꯨꯝ ꯄꯥꯡꯂꯩ ꯂꯩꯕꯅꯦ
ꯑꯗꯨꯒ ꯌꯨꯝ ꯑꯃꯗ ꯆꯠꯂꯒ ꯑꯃꯨꯛ ꯆꯥ ꯇꯨꯃꯤꯟꯅ ꯑꯃꯨꯛ ꯊꯕꯛꯁꯨ
ꯍꯣꯏ ꯑꯁ ꯑꯉꯥꯡ ꯑꯣꯏꯔꯤꯉꯩꯗ ꯌꯥꯝ ꯅꯨꯡꯁꯤ ꯁꯤ ꯑ ꯑꯩꯈꯣꯏ ꯈꯨꯟꯒꯤꯀꯣ ꯇꯣꯇꯤ ꯇꯥꯗ꯭ꯔꯤꯉꯩꯗꯣ
ꯑꯣ
ꯇꯨꯔꯦꯟꯗꯒꯤ ꯏꯁꯤꯡ ꯁꯣꯛꯄꯗꯣ ꯑꯗꯨ ꯃꯇꯝꯗꯣ ꯋꯥꯔꯤ ꯂꯤꯒꯦꯕ ꯏꯃꯥꯟꯅꯕꯤ ꯏꯃꯥꯟꯅꯕꯤ ꯑꯩꯈꯣꯏ ꯑꯩ ꯌꯨꯝꯒ ꯊꯪꯅꯕ ꯏꯃꯥꯟꯅꯕꯤ ꯑꯃ ꯂꯩꯌꯦꯕꯀꯣ
ꯑꯥ
ꯃꯣꯏꯒ ꯑꯩꯈꯣꯏꯒ ꯁꯣꯛꯃꯤꯟꯅꯒꯅꯦꯕ ꯑꯗꯣ ꯃꯊꯪ ꯃꯊꯪ ꯒꯤ ꯍꯥꯟꯅ ꯇꯧꯔꯅꯤ ꯑꯩꯈꯣꯏꯒꯤ ꯊꯜꯂꯗꯤ ꯃꯣꯏꯒꯤꯗꯣ ꯑꯃꯨꯛ ꯇꯧꯕ ꯑꯗꯨꯃꯥꯏꯅ ꯇꯧꯅꯕꯅꯦ ꯋꯥꯏ ꯇꯩꯕꯒꯁꯦ ꯇꯩꯃꯤꯟꯅꯅꯥꯔꯗꯅ ꯀꯣ ꯑꯃꯒꯤ ꯂꯣꯏꯔꯗꯤ ꯑꯃꯒꯤ ꯌꯨꯝꯗ ꯑꯃꯨꯛ ꯆꯠꯄ ꯑꯁ ꯅꯨꯡꯉꯥꯏꯗ
ꯑꯗꯨꯅꯦ ꯑꯩꯈꯣꯏꯁꯨ ꯅꯣꯏ ꯌꯨꯝꯗ ꯋꯥꯏ ꯇꯩꯕ ꯂꯣꯏꯔꯗꯤ ꯑꯩꯈꯣꯏ ꯌꯨꯝꯗ ꯑꯃꯨꯛ ꯇꯩꯔꯨꯔꯁꯦ ꯑꯗꯨ ꯉꯁꯤꯗꯤ ꯅꯪꯒꯤ ꯌꯨꯝꯗ ꯇꯨꯝꯈ꯭ꯔꯅꯦ ꯍꯌꯦꯡꯗꯤ ꯑꯩ ꯑꯩꯒꯤ ꯌꯨꯝꯗ ꯑꯃꯨꯛ ꯇꯨꯝꯂ ꯗꯨꯏꯅꯦ ꯑꯁ ꯑꯗꯨꯒ
ꯅꯨꯡꯉꯥꯏꯕꯅꯤ
ꯌꯨꯝ ꯃꯅꯤꯡ ꯃꯃꯥꯡ ꯀꯣꯏꯔꯒ ꯀꯩꯅꯣꯁꯨ ꯌꯨꯝ ꯁꯥꯕꯤꯒ ꯁꯥꯟꯅꯕꯗꯣ ꯕꯣꯔꯥ ꯕꯣꯔꯥꯁꯤꯡꯗꯣ ꯁꯦꯒꯥꯏꯔꯒꯀꯣ ꯌꯨꯝ ꯁꯥꯕꯒ ꯁꯥꯟꯅꯕꯅꯤꯅꯦ
ꯍꯣꯏꯗ ꯌꯥꯝ ꯁꯥꯟꯅꯔꯛꯑꯦꯗ ꯑꯁ ꯋꯥꯕꯁꯨ ꯈꯪꯗꯦꯀꯣ ꯑꯗꯣ ꯃꯇꯝꯗꯣ ꯏꯀꯥꯏꯕꯁꯨ ꯈꯪꯗꯦ ꯋꯥꯕꯁꯨ ꯈꯪꯗꯦ
ꯑꯣ ꯅꯣꯡꯃꯥꯏꯖꯤꯡ ꯅꯨꯃꯤꯠꯇꯅ ꯍꯦꯜꯂꯦꯅꯦ ꯃꯝꯃꯕ ꯐꯥꯎ ꯌꯨꯝ ꯍꯜꯂꯛꯅꯤꯉꯥꯏ ꯈꯪꯗꯕꯅꯤꯅꯦ ꯑꯗꯨ ꯃꯇꯝꯗ ꯑꯗꯨꯒ ꯀꯩꯅꯣꯗ ꯎꯆꯥꯟ ꯄꯥꯝꯕꯤꯗꯨꯗ ꯆꯠꯂꯒ ꯑꯁ
ꯍꯣꯏ ꯑꯁ ꯑꯗꯨꯗ ꯌꯥꯝ ꯅꯨꯡꯉꯥꯏꯕꯅꯦ ꯑꯗꯨ ꯃꯐꯝꯗꯨꯀꯣ
ꯂꯐꯣꯏ ꯄꯥꯝꯕꯤꯒꯤ ꯑꯃ ꯂꯧꯊꯣꯛꯑꯒ ꯁꯥꯟꯅꯅꯤꯡꯉꯥꯏ ꯑꯁ ꯌꯥꯝ ꯉꯝꯕ ꯃꯐꯝꯗ ꯀꯩꯅꯣ ꯇꯧꯔꯒꯀꯣ ꯑꯗꯨꯒ ꯑꯁ ꯑꯗꯨ ꯎꯆꯥꯟ ꯃꯃꯤ ꯃꯅꯥꯛꯇ ꯂꯣꯠꯄꯤꯒ ꯁꯥꯟꯅꯔꯒ ꯐꯤꯔꯣꯟꯒꯥ ꯂꯧꯊꯣꯛꯑꯒ ꯀꯩꯅꯣ ꯃꯤ ꯑꯃꯒꯤꯁꯦ ꯃꯃꯤꯡ ꯑꯣꯟꯅ ꯇꯥꯏꯅꯥꯅ ꯀꯧꯕꯗꯣ
ꯍꯣꯏ ꯑꯁ ꯑꯩꯈꯣꯏ ꯈꯨꯟꯒꯤ ꯃꯤꯁꯤꯡꯗꯣ ꯎꯆꯥꯟ ꯂꯩꯔꯤꯀꯥꯟꯗ ꯁꯟꯗꯦꯗ ꯑꯣꯏꯔꯗꯤ ꯑꯗꯨꯗ ꯈꯛꯇ ꯃꯤ ꯂꯣꯏ ꯄꯨꯂꯞ ꯄꯨꯂꯞ ꯂꯥꯛꯑꯒ ꯐꯝꯃꯒ ꯂꯩꯕꯅꯤꯅꯦ
ꯎꯝ ꯑꯥꯎ ꯑꯗꯨꯒ ꯑꯁ ꯀꯩꯅꯣ ꯊꯧꯔꯤ ꯑꯃ ꯄꯥꯏꯔꯒ ꯀ ꯁꯥꯟꯅꯕꯗꯣ ꯌꯥꯝ ꯋꯥꯡ ꯋꯥꯡꯅꯒ ꯆꯣꯡꯕꯗꯣ ꯑꯁ ꯑꯁ ꯑꯗꯨ ꯃꯇꯝꯗꯤ ꯌꯥꯝ ꯋꯥꯕꯅꯦ
ꯑꯗꯨ ꯑꯣꯏꯔꯁꯨ ꯁꯥꯟꯅꯅꯤꯡꯉꯤꯀꯣ ꯑꯗꯨ ꯒꯦꯝꯗꯣ ꯋꯥꯗꯤ ꯋꯥꯕꯅꯦꯕ ꯑꯗꯨꯁꯨ ꯁꯥꯟꯅꯅꯤꯡꯕ ꯑꯩꯗꯤ ꯌꯥꯝ ꯄꯣꯒꯟꯕꯅꯦ ꯑꯩꯗꯤ ꯌꯥꯝ ꯍꯩꯇꯦ
ꯁꯟꯅꯕꯁꯨ ꯃꯈꯜ-ꯃꯈꯜ ꯂꯥꯛꯑꯦꯕ
ꯍꯣꯏ ꯑꯗꯣ ꯑꯗꯣ ꯎꯆꯥꯟꯗꯣ ꯍꯟꯗꯛꯁꯨ ꯑꯃꯨꯛ ꯌꯥꯝ ꯐꯖꯈ꯭ꯔꯕꯅꯦ ꯊꯣꯛꯈ꯭ꯔꯕꯅꯦ ꯐꯝꯕ ꯅꯨꯡꯉꯥꯏꯕꯅꯦ ꯑꯃꯨꯛ
ꯎꯝ ꯐꯝꯕ ꯅꯨꯡꯉꯥꯏꯕꯅꯦ ꯑꯗꯨꯒ ꯑꯁ ꯎꯆꯥꯟ ꯄꯝꯕꯤ ꯌꯥꯝꯕ ꯀꯥꯟꯗ ꯃꯅꯥꯗꯣ
ꯎꯝ
ꯌꯥꯝ ꯌꯥꯝ ꯈꯣꯝꯖꯤꯜꯂꯒ ꯀꯩ ꯀꯩꯅꯣ ꯂꯝꯕꯤꯒ ꯁꯥꯔꯒꯀꯣ ꯁꯤꯅ ꯑꯁ ꯀꯩ ꯀꯩꯅꯣ ꯐꯖꯕ ꯃꯐꯝꯒ ꯁꯥꯔꯒꯀꯣ ꯌꯥꯝ ꯇꯧꯈꯤꯕꯅꯤꯅꯦ
ꯍꯣꯏꯅꯦ ꯍꯧꯖꯤꯛ ꯃꯤꯠꯇ ꯎꯑꯦ ꯑꯗꯣ ꯃꯐꯝꯗꯣ
ꯎꯝ ꯑꯁ ꯑꯩꯗꯤ ꯑꯗꯨꯒꯨꯝꯕ ꯃꯇꯝꯗꯨꯅ ꯍꯦꯟꯅ ꯅꯨꯡꯉꯥꯏ ꯑꯃꯨꯛ ꯂꯥꯛꯅꯤꯡꯉꯤ
ꯍꯣꯏ ꯑꯁ ꯅꯣꯏ ꯑꯁ ꯍꯧꯖꯤꯛ ꯑꯗꯨꯀꯥꯟꯗꯗꯤ ꯑꯩꯈꯣꯏ ꯑꯉꯥꯡ ꯌꯥꯝ ꯑꯣꯏꯔꯤ ꯑꯣ ꯅꯣꯏꯗꯤ ꯑꯉꯥꯡ ꯌꯥꯝ ꯑꯣꯏꯔꯝꯒꯅꯤ ꯑꯩꯈꯣꯏꯅ ꯈꯔ ꯍꯣꯏ ꯑꯩꯈꯣꯏꯅ ꯈꯔ ꯂꯩꯁꯥꯕꯤ ꯈꯤꯇꯪ ꯈꯤꯇꯪ ꯊꯣꯛꯂꯛꯄ ꯃꯇꯝꯗꯣ
ꯑꯣ ꯑꯗꯨꯅꯦꯕ ꯑꯗ ꯑꯩꯈꯣꯏꯗꯣ ꯑꯁ ꯑꯗꯨ ꯃꯇꯝꯗ ꯁꯥꯏꯀꯜꯒ ꯌꯥꯝ ꯊꯧꯖꯅꯤꯡꯕꯗꯣ ꯑꯗꯨꯒ ꯋꯥꯔꯤ ꯑꯃ ꯂꯤꯒꯦ ꯁꯥꯏꯀꯜ ꯊꯧꯅꯤꯡꯃꯟꯕꯒꯤꯀꯣ
ꯑꯣꯝ
ꯊꯧꯕꯗꯤ ꯍꯩꯇꯕ ꯑꯗꯨꯒ ꯃꯅꯤꯡ ꯊꯧꯕ ꯍꯩ ꯐꯖꯕ ꯁꯤꯡꯅ ꯃꯅꯤꯡꯗ ꯐꯝꯅꯤꯡꯉꯥꯏ ꯈꯛꯇ ꯀꯩꯅꯣ ꯆꯦꯟꯕ ꯑꯩꯈꯣꯏ ꯆꯦꯟ ꯆꯦꯜꯂꯒ ꯁꯥꯏꯀꯜ ꯇꯨꯡꯗ ꯈꯛꯇ ꯏꯟꯅꯔꯒ ꯆꯦꯟꯕꯗꯣ ꯑꯗꯨꯒ ꯂꯥꯁꯇ ꯅꯨꯄꯥ ꯑꯃꯒꯤ ꯐꯨꯔꯤꯠ ꯁ꯭ꯋꯦꯇꯔꯒꯨꯝꯕꯗꯣ
ꯑꯥ
ꯃꯅꯤꯡꯗ ꯑꯁ ꯐꯃ ꯀꯥꯟꯗ ꯅꯥꯗꯅꯕ ꯊꯝꯕꯗꯣ ꯑꯗ ꯊꯝꯕ ꯀꯥꯟꯗ ꯈꯨꯠꯀꯤ ꯈꯨꯠꯀꯤꯗꯨꯗꯤ ꯁ꯭ꯋꯦꯇꯔꯅ ꯁꯥꯡꯉꯦꯗꯅ ꯑꯗ ꯁꯥꯏꯀꯜꯗꯤ ꯆꯀꯥꯗꯨꯗ ꯀꯩꯅꯣ ꯑꯣꯠꯈꯥꯏꯈ꯭ꯔꯕ ꯃꯥꯜꯂꯦꯕ ꯇꯪꯈꯥꯏ ꯇꯪꯈꯥꯏꯈ꯭ꯔꯕ ꯐꯔꯠ ꯌꯥꯝ ꯅꯣꯛꯅꯤꯡꯕꯅꯦ ꯌꯥꯝ ꯅꯣꯛꯅꯤꯡꯕꯗꯤ ꯑꯩꯈꯣꯏꯗꯤ ꯑꯁ ꯑꯗꯨ ꯁꯥꯏꯀꯜ ꯑꯗꯨꯝ ꯇꯣꯡꯔꯒ ꯁꯥꯟꯅꯔꯛꯄꯗꯣ ꯑꯁ ꯌꯥꯝꯅꯁꯨ ꯇꯨꯁꯤꯟꯈꯤꯕꯅꯦ ꯁꯣꯛ ꯁꯣꯛꯄꯁꯨ ꯌꯥꯝ ꯂꯩꯈꯤꯕꯅꯦ ꯗꯥꯛ ꯃꯐꯝ ꯉꯥꯛꯇ ꯎꯝ
ꯑꯁ ꯑꯩꯗꯤꯅꯦ ꯑꯉꯥꯡ ꯑꯣꯏꯔꯤꯉꯩꯗ ꯑꯩꯈꯣꯏ ꯏꯌꯥꯝꯕꯅ ꯊꯧꯕ ꯇꯝꯕꯤꯌꯦꯕ ꯑꯩꯗꯣ
ꯎꯝ
ꯑꯗꯨꯁꯨ ꯑꯩꯁꯨ ꯀꯤꯁꯨ ꯀꯤꯕ ꯑꯗꯨꯒꯤ ꯍꯧꯖꯤꯛꯐꯥꯎ ꯊꯧꯕ ꯍꯩꯇꯦ
ꯑꯁ ꯁꯥꯏꯀꯜꯗꯤ ꯏ ꯂꯥꯏ ꯂꯥꯛꯕꯅꯦ
ꯑꯩ ꯑꯁ ꯍꯣꯏ ꯂꯥꯏꯌꯦ ꯁꯥꯏꯀꯜꯐꯥꯎ ꯊꯧꯕ ꯍꯩꯇ꯭ꯔꯗꯤ ꯅꯪ ꯒꯥꯔꯤ ꯃꯆꯥꯗꯤ ꯊꯧꯕ ꯍꯩꯔꯣꯏ ꯑꯗꯨꯝ ꯍꯥꯏꯌꯦꯕꯀꯣ ꯑꯗꯨꯏꯁꯨ ꯑꯩꯗꯣ ꯑꯁ ꯆꯨꯝꯅ ꯆꯠꯄꯗꯣ ꯉꯝꯗꯦꯕ ꯍꯦꯛꯇ ꯐꯩꯔꯛꯑꯦꯕ ꯑꯩꯗꯣ
ꯅꯪꯅ ꯃꯃꯥꯡꯒꯤ ꯑꯅꯤ ꯄꯥꯏꯕꯗꯣ
ꯎꯝ
ꯅꯪ ꯕꯦꯂꯦꯟꯁ ꯄꯥꯏꯕ ꯉꯝꯗꯕꯒꯤꯅꯦ ꯑꯗꯣ
ꯍꯣꯏ ꯑꯗꯨꯅꯦ ꯍꯣꯏ ꯑꯩꯒꯤ ꯕꯣꯗꯤꯒꯀꯣ ꯁꯥꯏꯀꯜꯗꯨꯒ ꯑꯩ ꯌꯥꯝꯅ ꯍꯩꯇꯦꯕ ꯕꯦꯂꯦꯟꯁ ꯂꯧꯕ
ꯎꯝ ꯑꯁ ꯑꯩꯗꯤ ꯊꯧꯕꯍꯦ ꯑꯗꯨꯝ ꯑꯩꯉꯣꯟꯗ ꯍꯧꯖꯤꯛ ꯑꯩ ꯁꯥꯏꯀꯜꯁꯨ ꯂꯩꯌꯦ ꯑꯩꯉꯣꯟꯗ ꯑꯩ ꯑꯗꯨꯝ ꯊꯧꯏ
ꯑꯣ ꯑ ꯍꯧꯖꯤꯛ ꯅꯪ ꯂꯩꯕꯗꯨꯗꯔꯣ ꯌꯥꯝ ꯅꯨꯡꯉꯥꯏꯅꯦ ꯅꯆꯦꯁꯨ ꯇꯝꯕ꯭ꯔꯣ
ꯑꯁ ꯇꯝꯗꯦꯗ ꯇꯝꯕ ꯃꯇꯝꯒ ꯂꯩꯗꯦ ꯊꯧ ꯇꯝꯃꯁꯨ ꯍꯩꯔꯣꯏꯗ ꯃꯥꯗꯤ ꯑꯃꯨꯛ
ꯑꯁ ꯍꯩꯒꯅꯤꯗ ꯑꯣ ꯅꯪ ꯒ꯭ꯔꯤ ꯃꯆꯥꯁꯨ ꯈꯔ-ꯈꯔ ꯍꯩꯌꯦꯀꯣ
ꯍꯩꯌꯦ ꯍꯥꯏꯕꯕꯨꯗꯤ
ꯑꯁ ꯌꯥꯝ ꯐꯩꯌꯦ ꯑꯩ
ꯑꯩ ꯍꯧꯖꯤꯛ ꯑꯃꯨꯛ ꯍꯥꯏꯔꯤꯕꯅꯦ ꯁꯥꯏꯀꯜꯗꯤ ꯑꯗꯨꯝ ꯍꯩꯔꯦ ꯍꯧꯖꯤꯛ ꯑꯗꯨꯝ ꯒꯥꯔꯤ ꯑꯗꯨꯝ ꯆꯠꯄꯅꯤꯅ ꯑꯩ ꯒꯥꯔꯤ ꯃꯆꯥ ꯑꯃꯨꯛ ꯊꯧꯅꯤꯡꯉꯦ ꯑꯩꯅ ꯍꯥꯏꯕ ꯁꯥꯏꯀꯜꯗꯣ ꯍꯥꯟꯅ ꯐꯖꯅ ꯀꯩꯅꯣ ꯀꯨꯏꯅ ꯈꯔ ꯊꯋ ꯍꯥꯏꯌꯦ꯫
ꯍꯣꯏ ꯑꯩꯗꯣ ꯑꯩꯁꯨꯅꯦ ꯒ꯭ꯔꯤ ꯃꯆꯥꯗꯣ ꯊꯧꯕꯕꯨꯗꯤ ꯍꯩꯅꯤꯡꯉꯦꯕꯀꯣ ꯑꯗꯣ ꯑꯩ
ꯎꯝ ꯑꯁ ꯎꯝ ꯒꯥꯔꯤ ꯃꯆꯥꯗꯒꯤ ꯍꯦꯛꯑ ꯁꯥꯏꯀꯜꯗꯒꯤ ꯍꯦꯟꯅ ꯒꯥꯔꯤ ꯃꯆꯥꯅ ꯂꯥꯏꯕꯅꯦ꯫ ꯁꯥꯏꯀꯜꯗꯤ ꯑꯗꯨꯝ ꯅꯪꯅ ꯄꯥꯏꯔꯀꯥꯟꯗ ꯑꯗꯨꯝ ꯀꯩꯅꯣ ꯐꯩꯔꯦꯡ ꯇꯨꯔꯦꯡ ꯑꯗꯨꯝ ꯇꯥꯏꯑꯦꯗꯅ ꯒꯥꯔꯤ ꯃꯆꯥꯗꯤ ꯅꯪ ꯑꯗꯨꯝ ꯗꯥꯏꯔꯦꯛ ꯐꯝꯃꯒ ꯕ꯭ꯔꯦꯛꯇꯣ ꯅꯥꯈꯨꯠꯇꯨꯅ ꯑꯗꯨꯝ ꯆꯞ ꯄꯥꯏꯔꯗꯤ ꯂꯦꯡꯂꯣꯏꯕ ꯒꯔꯤ ꯃꯆꯥꯗꯤ ꯑꯗꯨꯝ
ꯏꯁ ꯑꯩꯗꯤ ꯒꯥꯔꯤ ꯃꯆꯥꯗ ꯌꯥꯝ ꯀꯤꯑꯦꯗ ꯍꯥꯏꯗꯤ ꯃꯥꯗꯤ ꯈꯔ ꯂꯨꯝ ꯈꯔ ꯂꯨꯝꯁꯨ ꯂꯨꯝꯕꯅꯤꯅꯀꯣ ꯑꯗꯨꯒ ꯑꯩꯗꯣ ꯃꯤ ꯈꯔ ꯅꯦꯝꯃꯦꯕꯀꯣ ꯑꯗꯨꯒꯤ ꯅꯦꯝꯁꯨ ꯅꯦꯝꯃꯦ ꯑꯗꯨꯒ ꯒꯥꯔꯤꯁꯨ ꯒꯥꯔꯤꯁꯨ ꯈꯔ ꯋꯥꯡꯉꯦ꯫ ꯑꯩ ꯒꯥꯔꯤꯗꯣ ꯑꯗꯨꯗꯤ ꯑꯩ ꯗꯤ ꯌꯥꯝ ꯀꯤꯑꯕ
ꯑꯁ ꯑꯗꯨꯒꯨꯝꯕꯗꯨꯅ ꯅꯦꯝꯕꯅꯤꯅꯦ ꯍꯧꯖꯤꯛꯇꯤ ꯑꯥ ꯑꯥ
ꯑꯩꯗꯤ ꯇꯝꯅ ꯆꯥꯡ ꯑꯃꯗ ꯂꯩꯔꯒ ꯆꯠꯄꯗꯣ ꯍꯩꯇꯦꯕ ꯍꯦꯛꯇꯪ ꯋꯥꯡꯅ ꯂꯩꯈꯠꯂꯦꯕ
ꯎꯝ ꯑꯍꯥꯟꯕ ꯊꯧꯕ ꯇꯝꯕꯗꯗꯤꯀꯣ
ꯎꯝ
ꯌꯥꯝ ꯀꯤꯅ ꯊꯧꯅꯤꯅ ꯈꯪꯗꯕꯅꯦ ꯑꯗꯨꯝ ꯁꯦꯔꯥꯟ ꯇꯨꯔꯥꯟ ꯈꯟꯖꯜꯂꯒ ꯅꯔꯚꯁ ꯑꯗꯨꯝ ꯆꯠꯄꯅꯦ ꯑꯗꯨ ꯀꯨꯏꯅ-ꯀꯨꯏꯅ ꯂꯩꯔꯒ ꯅꯪ ꯋꯥꯈꯜꯗ ꯑꯗꯨꯝ ꯈꯟꯖꯤꯜꯂꯒ ꯀꯣ ꯅꯥꯊꯟꯗ ꯂꯝꯄꯥꯛꯇꯒꯨꯝꯕ ꯊꯥꯎꯔꯒꯀꯣ
ꯎꯝ
ꯍꯅ ꯑꯃꯨꯛ ꯊ ꯑꯃꯨꯛ ꯂꯩꯊꯥꯔ ꯑꯃꯨꯛ ꯀꯥꯟ ꯑꯃꯨꯛ ꯑꯗꯨꯝ ꯁꯥꯟꯅꯔꯗꯤ ꯑꯗꯨꯝ ꯀꯨꯏꯅ ꯂꯩꯔꯒ ꯀꯣ ꯀꯣꯛ ꯑꯗꯨꯝ ꯈꯜꯂꯒ ꯂꯩꯕ ꯀꯥꯟꯗ ꯑꯃꯨꯛ ꯍꯥꯏꯔꯛꯀꯅꯤ ꯑꯗ ꯐꯔ ꯑꯗꯨꯝ ꯏꯍꯥꯟ ꯍꯥꯟꯅ ꯊꯧꯕꯗꯗꯤꯀꯣ ꯑꯗꯨꯝ ꯅꯔꯚꯁ ꯆꯠꯂꯒ ꯀꯩꯁꯨ ꯀꯩꯅꯣ ꯇꯧꯕ ꯉꯝꯃꯣꯏ
ꯑꯩꯗꯤ ꯌꯥꯗꯗ ꯑꯁ ꯀꯌꯦꯗ ꯑꯩ ꯘꯔꯤ ꯑꯗꯣ ꯃꯆꯥꯗꯣ ꯊꯧꯕ ꯇꯝꯕꯗꯅꯦ꯫ ꯂꯝꯄꯥꯛ ꯆꯥꯎꯕꯗꯗꯤ ꯆꯠꯇꯦꯕ ꯑꯩꯈꯣꯏ ꯃꯉꯣꯟꯗ ꯇꯝꯕꯅꯦꯕ ꯁꯤꯂꯔꯗꯣ ꯍꯦꯛꯇ ꯈꯠꯄꯒꯤ ꯑꯩꯗꯣ ꯀꯤꯕꯒꯤ ꯒꯥꯔꯤꯗꯣ ꯊꯥꯗꯣꯛꯑꯒ ꯁꯤꯠꯂꯤꯅꯦ꯫ ꯑꯗꯨꯒꯤ ꯏꯃꯥꯅꯁꯨ ꯌꯥꯔꯦ ꯌꯥꯔꯦ ꯅꯪ ꯊꯣꯛꯈ꯭ꯔꯣ ꯊꯧꯔꯁꯨꯨ ꯇꯧꯔꯅꯨ ꯍꯥꯏꯔꯦꯄꯥ ꯏꯄꯥꯈꯣꯏꯗꯤ
ꯑꯗꯨꯝ ꯅꯔꯚꯁ ꯆꯠꯀꯅꯤ
ꯎꯝ ꯏꯃꯥꯗꯤ ꯌꯥꯝ ꯀꯤꯒꯜꯂꯦꯕ ꯑꯗꯣ ꯏꯄꯥꯈꯣꯏꯗꯤ ꯅꯨꯄꯥꯁꯨ ꯑꯣꯏꯕꯅꯤꯅꯀꯣ ꯑꯁ ꯊꯧꯋꯣ ꯊꯧꯋꯣ ꯇꯝꯃꯣ ꯇꯝꯃꯣ ꯑꯗꯨꯝ ꯍꯥꯏꯌꯦ
ꯍꯥꯏꯗꯤ ꯍꯥꯟꯅꯀꯣ ꯑꯗꯨ
ꯎꯝ
ꯀꯨꯏꯅ ꯀꯨꯏꯅ ꯑꯗꯨꯝ ꯇꯧꯔ ꯍꯦꯛ ꯇꯝꯕꯗꯗꯤ ꯈꯪꯗꯕꯅꯤꯗ ꯑꯗꯨꯝ ꯀꯨꯏꯅ ꯇꯝꯃꯛꯑ ꯀꯥꯟꯗ ꯈꯪꯕꯅꯦ
ꯎꯝ
ꯁꯣꯛꯇ꯭ꯔꯤꯐꯥꯎ ꯍꯩꯔꯣꯏꯗ ꯑꯗꯨꯕꯨ ꯑꯗꯨꯝ ꯃꯤ ꯂꯩꯇꯕ ꯖꯒꯥꯗꯗꯤ ꯊꯧꯕ ꯍꯩꯒꯅꯤ ꯑꯗꯨꯕꯨ ꯒꯔꯤ ꯌꯥꯝꯕꯒꯨꯝꯕ ꯇ꯭ꯔꯥꯐꯤꯛ ꯑꯗꯨꯝ ꯆꯦꯟꯊꯣꯛ ꯆꯦꯟꯁꯤꯟ ꯂꯩꯌꯦꯗꯅ ꯑꯗꯨꯒꯨꯝꯕ ꯃꯇꯥꯡꯗ ꯅꯔꯚꯁ ꯈꯔ ꯆꯠꯄ ꯑꯗꯨꯕꯨ ꯍꯧꯖꯤꯛꯇꯤ ꯕꯦꯂꯦꯟꯁ ꯂꯧꯕꯗꯣ ꯑꯃꯨꯛ ꯅꯦꯝꯊ ꯑꯃꯨꯛ ꯋꯥꯡ ꯑꯗꯨꯃꯥꯏꯅ ꯇꯧꯕꯗꯣ ꯑꯗꯨꯃꯥꯏ ꯂꯧꯕ ꯍꯩꯔꯗꯤ ꯀꯩꯁꯨ ꯀꯥꯏꯗꯦꯗ ꯑꯗꯨꯒꯨꯝꯕꯒꯤ ꯑꯁ ꯒꯥꯔꯤ ꯊꯥꯎꯧꯕꯗꯨꯁꯨ ꯔꯤꯛꯁ ꯌꯥꯝ ꯋꯥꯡꯉꯤꯅꯦ
ꯍꯣꯏꯅꯦ ꯑꯩ ꯑꯁ ꯒꯔꯤ ꯃꯆꯥꯗꯤ ꯑꯩ ꯉꯝꯃꯔꯣꯏ ꯕꯖꯥꯔꯗꯒꯥꯁꯨ ꯒꯥꯔꯤ ꯌꯥꯝꯕꯅꯤꯅ ꯀꯣ
ꯅꯠꯇꯦ ꯔꯤꯛꯁꯁꯨ ꯌꯥꯝ ꯋꯥꯡꯉꯦ ꯍꯥꯏꯕꯗꯤ ꯒꯥꯔꯤ ꯊꯧꯈ꯭ꯔꯗꯤ ꯋꯥꯈꯜ ꯑꯇꯣꯞꯄ ꯈꯟꯕ ꯌꯥꯗꯦ ꯒꯥꯔꯤꯗꯨꯗ ꯈꯛꯇ ꯃꯥꯏ ꯑꯣꯟꯁꯤꯜꯂꯒꯀꯣ ꯄꯨꯛꯅꯤꯡ ꯆꯪꯅ ꯊꯧꯗ꯭ꯔꯗꯤ ꯌꯥꯔꯣꯏꯕ ꯑꯗꯨꯝ ꯋꯥꯈꯜ ꯑꯃꯗ ꯃꯥꯡꯂꯒ ꯂꯩꯔꯗꯤ ꯑꯗꯨꯝ
ꯍꯣꯏ ꯍꯣꯏ
ꯖꯦꯟꯗꯤ ꯏꯔꯥꯏ ꯔꯥꯏꯅ ꯊꯣꯛꯑꯅꯤ
ꯎꯝ ꯑꯗꯨꯒ ꯒꯥꯔꯤ ꯃꯆꯥꯗꯤ ꯑꯦꯛꯁꯤꯗꯦꯟ ꯊꯣꯛꯈ꯭ꯔꯗꯤ ꯁꯣꯏꯔꯗꯤ ꯌꯥꯝ ꯍꯥꯏꯗꯤ ꯌꯥꯝ ꯀꯩꯅꯣ ꯇꯧꯋꯦꯗꯅꯀꯣ ꯒꯥꯔꯤ ꯑꯆꯧꯕꯁꯤꯡꯗꯤ ꯈꯔ ꯐꯩꯗꯅ ꯁꯣꯛꯄꯗꯣ ꯒꯥꯔꯤ ꯃꯆꯥꯗꯤ